ꯑꯁ ꯇꯨꯝꯕ ꯌꯥꯝ ꯐꯕ ꯑꯉꯥꯡꯅꯤ ꯅ ꯑꯗꯨꯅꯅꯤ
ꯎꯝ ꯇꯨꯝꯗ꯭ꯔꯣ ꯊꯕꯛ ꯇꯧꯔꯤꯔ
ꯇꯨꯝꯗꯦꯗ ꯀꯔꯥꯏꯗꯩ ꯊ ꯀꯩꯅꯣ ꯊꯕ ꯇꯨꯝꯕꯅꯣ ꯇꯨꯝꯕꯒ ꯐꯪꯗꯦ ꯈꯣꯏꯗꯤ ꯕꯨꯡꯉꯣ ꯇꯨꯝꯕꯩ ꯋꯥ ꯂꯩꯇꯦ ꯑꯈꯣꯏꯗ
ꯑꯣ ꯉꯁꯥꯏ ꯌꯨꯝꯒꯤ ꯆꯦꯛ ꯅꯨꯡ ꯍꯣꯟꯖꯟꯅꯦꯗꯣ ꯍꯣꯟꯖꯤꯟꯕ ꯍꯧꯔꯕꯣ ꯍꯧꯗ꯭ꯔꯤꯕꯣ
ꯃꯇꯦꯡ ꯇꯧꯔꯝꯃꯦ ꯑꯗꯨꯒ ꯑꯈꯣꯏ ꯗꯥꯅ ꯑ ꯀꯅꯣ ꯇꯧꯗꯦ ꯑ ꯑꯆꯥꯄꯣꯠꯇꯣ ꯑꯝꯇ ꯍꯧꯔꯨꯆꯣ ꯍꯌꯦꯡꯒꯤꯗꯣ ꯂꯩꯇꯦꯅ ꯇꯧꯗꯅ ꯑꯃꯨꯛ ꯍꯨꯖꯤꯛ ꯊꯤꯠꯄ ꯍꯧꯒ꯭ꯔꯦ ꯑꯃꯨꯛ
ꯑꯣ ꯑꯗꯨꯑꯣꯏꯊꯦ ꯑꯗꯨ ꯊꯤꯠꯄ ꯂꯣꯏꯕꯒ ꯇꯥꯎꯕꯒ ꯑꯗꯨꯝ ꯍꯥꯟꯗꯣꯏꯔꯥ ꯑꯗꯒꯤ ꯀꯅꯣꯖꯤꯅ ꯑꯗꯨꯝ ꯅꯨꯡꯗꯥꯡ ꯍꯥꯟꯗꯣꯏꯔ ꯍꯥꯟꯕꯗꯤ
ꯑ ꯍꯥꯟꯕꯗꯨꯅ ꯀꯣꯟꯅ ꯑꯉꯥꯡꯒꯩꯅ ꯍꯥꯟꯖꯔꯅꯤ ꯈꯣꯗꯥ ꯏꯕꯥꯥꯏꯅꯤꯅ ꯍꯧꯗꯣꯏꯅꯤ ꯃꯥꯅ ꯍꯧꯕ ꯑꯩꯅ ꯃꯨꯜꯍꯟꯕ
ꯑꯣ ꯑꯗꯨꯗꯤ ꯑ ꯀꯅꯣ ꯂꯩꯔꯪ ꯑꯅꯤ ꯁꯨꯔꯦ ꯒ꯭ꯌꯥꯁ
ꯑꯥ ꯑꯃꯅ ꯒ꯭ꯌꯥꯁ ꯇꯧꯔꯦꯗꯅꯀꯣ ꯑꯗꯩ ꯑꯃꯅ ꯀꯩꯅꯣꯒꯤꯗ ꯑꯥ ꯀꯩꯅꯣ ꯈꯣꯏꯒꯤ ꯃꯣꯕꯤꯟ ꯃꯊꯤꯗꯣ ꯃꯣꯕꯤꯟ ꯃꯊꯤꯗꯨꯅꯅꯦ ꯑ ꯀꯩꯅꯣ ꯈꯣꯏꯒꯤ ꯏꯁꯇꯣꯞ ꯁꯦꯝꯃꯒ ꯈꯣꯏꯒꯤ ꯃꯩ ꯍꯧꯒꯠꯄ ꯍꯥꯏꯇꯥꯔꯦꯀꯣ ꯍꯨꯖꯤꯛꯀꯥꯟ ꯑꯅꯧꯕ ꯃ ꯊꯣꯛꯄꯗꯣ ꯑꯅꯧꯕ ꯍꯥꯏꯖꯤꯗ ꯐꯅ ꯀꯨꯏꯔꯦꯗ ꯆꯍꯤꯔꯣꯝꯗꯤ ꯍꯦꯜꯂꯛꯑꯕꯅꯤ ꯃꯌꯥꯝ ꯁꯤꯖꯤꯟꯅꯔꯕꯅꯦ ꯃꯣꯕꯤꯟ ꯃꯊꯤ ꯍꯥꯞ ꯄꯒꯅꯦ ꯑꯗꯨꯝ ꯑꯈꯣꯏꯒꯤ ꯑ ꯇꯣꯉꯥꯟꯅ ꯐꯣꯝ ꯊꯥꯔꯒ ꯑꯗꯒꯤ ꯃꯥꯥꯏ ꯑꯦꯂꯦꯛꯇ꯭ꯔꯤꯛꯆꯨ ꯆꯪꯉꯦꯕꯀꯣ ꯃꯩꯖꯨ ꯆꯪꯉꯦꯕꯀꯣ ꯃꯩꯗꯨꯅ ꯃꯨꯛ ꯐꯦꯟ ꯐꯦꯟ ꯑꯃ ꯌꯥꯎꯔꯤꯕ ꯑꯗꯨꯗꯣ ꯍꯨꯝꯗꯣꯏ ꯅꯦꯕ ꯃꯥꯏ ꯉꯁꯥꯏꯒꯤ ꯑꯥꯝ ꯀꯩꯅꯣꯗꯣ ꯈꯣꯏꯒꯤ ꯃꯥꯒꯤ ꯃꯩꯔꯤꯖꯤ ꯀꯟꯅꯕꯒꯤꯗꯃꯛꯇ ꯍꯥꯞꯄ ꯑꯗꯨꯃꯥꯏꯟ ꯇꯧꯔꯒ ꯁꯤꯖꯤꯟꯅꯕ
ꯃꯈꯣꯟꯗꯤ ꯈꯔ ꯍꯧꯋꯦ ꯍꯥꯏꯗꯥꯏꯅꯦ ꯃꯣꯏ ꯃꯩ ꯆꯥꯛꯄꯒꯤꯗꯣ
ꯑꯥ ꯃꯈꯣꯟꯗꯤ ꯈꯔ ꯊꯣꯛꯑꯦ ꯑꯗꯨꯒ ꯃꯈꯣꯟ ꯇꯥꯅꯤꯡꯗꯕꯒꯤꯕꯨꯗꯤ ꯍꯧꯒꯠꯄ ꯇꯟꯕ ꯑꯗꯨꯕꯨ ꯎꯄꯥꯏ ꯂꯩꯇꯦꯗꯅ ꯒ꯭ꯌꯥꯁ ꯐꯪꯗꯕꯅꯤꯅ
ꯍꯣꯏ ꯑꯗꯩ ꯊꯥꯏꯅꯒꯤ ꯏꯁꯇꯣꯞ ꯀꯩ ꯂꯩꯔꯝꯕꯗꯣ ꯃꯈꯣꯟꯅ ꯌꯥꯝꯅ ꯍꯧꯕꯗꯣ ꯑꯗꯨꯃꯥꯏꯅ ꯑꯣꯏ ꯑꯗꯨꯝꯕꯒ ꯃꯥꯟꯅꯔꯝꯅꯦꯕ ꯑꯗꯨꯗꯩ ꯍꯦꯟꯕ꯭ꯔꯣ ꯍꯧꯕ
ꯑꯍꯣꯏ ꯑꯗꯨꯃꯥꯏꯅ ꯏꯁꯇꯣꯛꯀꯤ ꯗꯨꯃꯥꯏꯅ ꯇꯧꯋꯤ ꯃꯈꯣꯟꯗꯣ ꯆꯞ ꯃꯥꯟꯅꯩ ꯃꯩꯔꯤ ꯀꯔꯤ ꯀꯔꯤ ꯇꯦꯔꯥꯖꯨ ꯂꯣꯏ ꯃꯥꯟꯅꯩ
ꯎꯝ ꯑꯗꯣ ꯀꯩꯅꯣꯗꯤ ꯑꯥ ꯍꯧꯖꯤꯛ ꯀꯩꯅꯣ ꯗꯨꯕꯨ ꯀꯩꯕ ꯑꯩꯈꯣꯏꯒꯤ ꯑꯣ ꯋꯥꯇꯤꯟ ꯈꯛꯇꯅꯦꯕ ꯁꯥꯗꯣꯏꯖꯦ ꯑꯇꯩ ꯑꯇꯣꯞꯄꯗꯤ ꯌꯥꯎꯗꯦꯕꯀꯣ
ꯇꯩ ꯇꯣꯞꯄ ꯌꯥꯎꯗꯦ
ꯃꯪꯒꯟꯗꯤ ꯇꯥꯔꯣꯏꯗ꯭ꯔꯣ ꯉꯁꯤ ꯇꯤꯡꯍꯧꯗ꯭ꯔꯕꯣ
ꯃꯪꯒꯟꯖꯦ ꯑꯥ ꯇꯤꯡꯗꯕꯗꯤ ꯂꯩꯔꯤꯕꯀꯣ ꯑꯇꯤꯡꯕꯗꯤ ꯂꯩꯇꯦ ꯑꯗꯨꯒ ꯃꯪꯒꯟꯗꯣ ꯉꯥꯍꯥꯟ ꯇꯥꯎꯒꯤꯗ ꯉꯥꯏꯔꯤ ꯃꯥꯗꯤ ꯑꯗꯨꯝ ꯅꯨꯡꯇꯤꯒꯤ ꯂꯧꯗꯦꯕ ꯃꯪꯒꯟꯗꯤꯀꯣ ꯗꯨꯀꯥꯟ ꯑꯃ ꯑꯅꯤ ꯈꯛꯇꯅꯦꯕ ꯃꯣꯏ ꯃꯪꯒꯟ ꯑꯈꯣꯏꯗ ꯁꯤꯡꯉꯛꯏꯖꯦ ꯑꯗꯨꯗꯨꯅ ꯃꯪꯒꯟꯒꯨꯝꯕꯖꯤꯅ ꯈꯔꯒ ꯀꯥꯟꯅꯔ ꯀꯥꯟꯅꯔ ꯇꯥꯎꯋꯦꯕ
ꯑꯣ ꯑꯗꯣ ꯀꯩꯅꯣꯗꯤ ꯃꯪꯒꯟꯖꯦ ꯎꯝ ꯍꯧꯖꯤꯛꯀꯤ ꯃꯪꯒꯟ ꯑꯍꯤꯡꯕꯗꯣ ꯀꯦꯖꯤꯗ ꯀꯌꯥ ꯂꯩꯔꯤꯒꯦ
ꯀꯦꯖꯤꯗ ꯍꯨꯝꯐꯨ ꯍꯥꯏꯕ꯭ꯔ ꯍꯨꯝꯐꯨ ꯃꯉꯥ ꯍꯥꯏꯕ꯭ꯔ ꯗꯩꯃꯥꯏ ꯂꯩꯔꯝꯒꯅꯤ ꯍꯨꯝꯐꯨ ꯍꯨꯝꯐꯨꯃꯉꯥ ꯃꯥꯏ ꯂꯩꯔꯝꯒꯅꯤ
ꯑꯁ ꯀꯩꯅꯣꯖꯦ ꯃꯪꯒꯜ ꯍꯥꯏꯔꯒ ꯑꯩꯗꯤ ꯃꯅꯣ ꯀꯩꯅꯣꯗꯣ ꯌꯥꯝ ꯆꯥꯅꯤꯡꯉꯦ ꯑꯩꯈꯣꯏꯒꯤ ꯍꯥꯞꯄ ꯇꯪꯈꯥꯏꯃꯨꯛ ꯃꯨꯜꯂꯛꯄꯗꯣ ꯑꯗꯨꯒꯤ ꯆꯥꯡꯗ ꯂꯩꯕꯗꯣ ꯄꯨꯔꯥ ꯃꯨꯟꯖꯟꯗ꯭ꯔꯤꯉꯩꯒꯤ ꯑꯗꯨ ꯐꯣꯡ ꯐꯣꯡ ꯁꯥꯕꯗꯣ ꯑꯗꯨ ꯆꯥꯅꯤꯡꯉꯦ ꯑꯗꯨꯒ ꯇꯥꯎꯕꯗꯅ ꯑꯃ ꯒ꯭ꯔꯦꯝ ꯒꯦꯝ ꯂꯥꯎꯔꯒ ꯍꯥꯎꯕ ꯑꯝ ꯂꯩꯕꯅꯦꯕ ꯑꯗꯨ ꯗꯨꯀꯥꯟꯗ ꯑꯩꯈꯣꯏ ꯍꯣꯇꯦꯜꯗꯒ ꯂꯩꯖꯤꯗꯤ ꯍꯟꯖꯟ ꯍꯟꯖꯟꯅ ꯇꯥꯎꯁꯟꯕꯩꯔ ꯈꯪꯗꯦ ꯀꯟ ꯀꯟ ꯂꯥꯎꯕꯖꯨ ꯌꯥꯎꯋꯤ ꯑꯗꯩ ꯃꯆꯨ ꯃꯨꯁꯟꯕ ꯉꯥꯡꯖꯟꯕꯖꯨ ꯌꯥꯝ ꯌꯥꯎꯋꯦ ꯀꯃꯥꯏ ꯇꯣꯏꯅꯣ ꯈꯪꯗꯤ
ꯑꯩꯅ ꯇꯥꯎꯔꯤꯖꯤ ꯑꯝꯇꯪ ꯆꯥꯎ ꯏꯕꯨ ꯈꯨꯍꯥꯎ ꯑꯃ ꯍꯥꯎꯋꯦ ꯑꯩꯅ ꯇꯧꯕꯩ ꯊꯥꯒꯠꯄꯩ ꯋꯥ ꯅꯠꯇꯦꯕꯀꯣ ꯃꯪꯒꯜꯖꯦ ꯑꯁꯣꯝꯗ ꯑꯗꯨꯝ ꯁꯤꯒꯤꯁꯦ ꯑꯗꯨꯝ ꯁꯤꯡꯉꯛ ꯂꯩꯔꯕꯅꯦꯕ ꯃꯣꯏ ꯃꯌꯨꯝꯗ ꯇꯥꯎꯖ ꯌꯥꯕꯗꯣ ꯃꯣꯏꯅ ꯇꯥꯎ ꯇꯥꯗꯦ ꯍꯥꯏꯕ ꯑꯗꯨꯅ ꯁꯤ ꯃꯣꯏꯖꯦ ꯃꯩꯖꯦ ꯌꯥꯝ ꯊꯤꯅ ꯁꯥꯗꯕ ꯌꯥꯗꯦꯕ ꯊꯥꯎꯖꯦ ꯃꯩꯈꯨꯒ ꯋꯥ ꯋꯥ ꯋꯥ ꯀꯥꯔꯀꯥꯟꯗ ꯊꯥꯗꯗꯣꯏꯅꯦꯕ ꯃꯪꯒꯜꯖꯦ ꯑꯗꯨ ꯑꯗꯨꯒ ꯄ꯭ꯔꯣꯞ ꯄ꯭ꯔꯣꯞ ꯄ꯭ꯔꯣꯞ ꯄ꯭ꯔꯣꯞ ꯄ꯭ꯔꯣꯞ ꯄꯣꯛꯈꯥꯏꯔꯗꯅꯦ
ꯎꯝ
ꯀꯨꯏꯅꯖꯨ ꯆꯪꯉꯦꯕꯀꯣ ꯇꯥꯎꯕ ꯃꯇꯝꯗ ꯃꯪꯒꯟꯖꯦ ꯍꯥꯏꯕꯗꯤ ꯃꯣꯏꯖꯨ ꯀꯨꯏꯅ ꯑꯗꯨꯝ ꯗꯨꯀꯥꯟꯗ ꯌꯣꯜꯂꯛ ꯄꯥ ꯍꯥꯏꯖꯤꯗꯤ ꯅꯣꯡꯃꯗ ꯁꯤꯠꯈꯤꯗꯧ ꯅꯠꯇꯦꯗꯅ ꯅꯨꯃꯤꯠ ꯅꯤꯅꯤꯗ ꯁꯤꯠꯇꯧ ꯅꯠꯇꯦꯗꯅꯀꯣ ꯑꯗꯨꯗꯨꯅ ꯑꯗꯨꯝ ꯀꯨꯏꯅ ꯊꯝꯕ ꯌꯥꯅꯅꯕ ꯍꯥꯏꯅ ꯑꯗꯨꯝ ꯊꯝꯕ ꯑꯥ ꯇꯥꯎꯕꯅꯤꯅꯀꯣ ꯀꯦꯝꯍꯟꯗ ꯌꯥꯗꯦꯕ ꯃꯆꯨꯝ ꯃꯔꯥꯡ ꯑꯃꯇ ꯌꯥꯎꯍꯟꯕ ꯌꯥꯗꯦꯕ ꯑꯗꯨꯅꯅꯦ ꯀꯨꯏꯅ ꯊꯝꯃꯖꯨ ꯑꯗꯨꯝ ꯍꯥꯎꯋꯦꯕ ꯁꯤꯖꯦ ꯀꯃꯥꯏ ꯇꯣꯏꯅꯣ ꯈꯪꯗꯦ
ꯎꯝ ꯑꯗꯒꯤ ꯀꯩꯅꯣꯖꯨ ꯂꯩꯔꯝꯒꯅꯤ ꯑꯗꯨꯃꯥꯏꯅ ꯃꯪꯒꯟ ꯇꯥꯎꯕ ꯁꯝꯅ ꯍꯥꯏꯕꯗ ꯑꯩꯈꯣꯏꯒꯤ ꯑꯥ ꯒꯨꯂꯥꯒꯨꯝꯕ ꯔꯣꯁ ꯒꯨꯂꯥꯒꯨꯝꯕ ꯁꯥꯕ ꯇꯥꯎꯕꯒꯤ ꯃꯤꯒꯤ ꯃꯇꯥꯡ ꯍꯥꯏꯕ ꯑꯝ ꯂꯩꯀꯣ ꯑꯗꯨꯃꯥꯏ ꯇꯧꯗꯅ ꯃꯪꯒꯟꯒꯤꯖꯨ ꯀꯥ ꯍꯦꯟꯅ ꯁꯥꯕ ꯁꯥꯗꯕ ꯑꯗꯒꯤ ꯑꯗꯨꯅ ꯃꯩ ꯇꯥ ꯑꯝ ꯂꯩꯔꯝꯒꯅꯤ ꯑꯗꯨꯗꯅꯦ ꯃꯍꯥꯎ ꯈꯪꯉꯤꯗꯣ ꯇꯥꯏꯃꯤꯡ ꯆꯥꯟꯅꯔꯒꯗꯤ ꯅꯠꯇ꯭ꯔꯥ
ꯃꯥꯅꯦ ꯃꯥꯅꯦ ꯃꯥꯒꯤꯗꯤ ꯃꯩ ꯏꯪꯉꯤꯉꯥꯏ ꯊꯥꯗꯕ ꯁꯨꯡꯌꯥ ꯌꯥꯗꯦ ꯀꯥꯕꯛ ꯀꯥꯕꯛ ꯁꯥꯕꯖꯨ ꯌꯥꯗꯦ ꯌꯥꯝ ꯊꯤꯅ ꯁꯥꯔꯀꯥꯟ ꯊꯥꯗꯗꯣꯏꯅꯤ ꯃꯩꯖꯦ ꯑꯗꯨꯒ ꯃꯪꯒꯟ ꯌꯥꯝ ꯊꯤꯅ ꯌꯥꯝꯅ ꯍꯥꯞꯄꯖꯨ ꯌꯥꯗꯦꯕ ꯑꯩꯅꯅꯦ ꯌꯥꯎꯔꯤꯕ ꯊꯥꯎꯗꯨꯒꯤ ꯆꯥꯡꯗꯣ ꯌꯦꯡꯉꯒ ꯊꯥꯗꯗꯣꯏꯅꯦꯕ ꯑꯗꯨꯗꯨꯅ ꯌꯥꯝ ꯊꯥꯗꯔꯨꯕꯖꯨ ꯌꯥꯗꯦꯕꯀꯣ ꯃꯩ ꯁꯥꯒꯤꯕꯗꯣ ꯑꯃꯨ ꯍꯜꯍꯟꯕ ꯌꯥꯗꯦꯕ ꯑꯗꯨꯅ ꯃꯥ ꯇꯥꯎꯕꯖꯦ ꯑꯗꯨꯝ ꯀꯩ ꯍꯥꯏꯅꯤ ꯏꯔꯥꯏ ꯂꯥꯏꯅ ꯗꯨꯝ ꯂꯨꯕꯗꯣ ꯑꯣꯏꯌꯦꯕ
ꯑꯣ ꯂꯥꯏꯔꯨ ꯇꯥꯔꯦꯅꯦ ꯑꯗꯨꯗꯤ
ꯂꯥꯏꯔꯨꯅꯤ ꯈꯤꯇꯪ ꯃꯩꯔꯧ ꯍꯦꯟꯖꯟꯒ꯭ꯔꯒꯁꯨꯝ ꯃꯥꯁꯦ ꯑꯩꯈꯣꯏꯒꯤ ꯑꯥ ꯑꯩꯈꯣꯏꯅ ꯀꯩꯅꯣꯗꯗꯤ ꯈꯥꯡꯗꯗꯤ ꯑꯩꯈꯣꯏꯅ ꯑ ꯀꯅꯥ ꯃꯨꯟꯗꯕ ꯃꯥꯟꯕ ꯑꯗꯨꯒ ꯊꯥꯡꯅꯔꯀꯥꯟꯗ ꯉꯥꯜꯂꯒ ꯃꯥꯒꯤ ꯃꯅꯤꯟ ꯃꯌꯥꯝꯗꯣ ꯂꯣꯏ ꯏꯪꯊꯔ ꯀꯥꯟꯗꯒꯥ ꯖꯔꯒ ꯉꯥꯡꯁꯤꯜꯂꯒ ꯀꯥꯊꯦꯛꯄꯒ ꯑꯗꯨꯝ ꯌꯥꯎꯖꯩꯑꯕ ꯈꯪꯕ ꯃꯣꯏꯁꯦ
ꯎꯝ
ꯑꯗꯨꯗꯨꯅ ꯃꯪꯒꯟꯁꯦ ꯂꯥꯏꯔꯨꯅꯤ ꯑꯗꯨꯒ ꯀꯩꯅꯣ ꯑ ꯀꯕꯣꯛ ꯇꯥꯎꯕꯁꯦ ꯀꯕꯣꯛ ꯇꯥꯎꯕ ꯍꯥꯏꯕꯗꯤ ꯆꯦꯝꯄꯥꯛꯇꯣ ꯇꯥꯎꯔꯀꯥꯟꯗ ꯀꯕꯣꯛ ꯑꯗꯨꯝ ꯑꯣꯜꯂꯛꯑꯦꯕꯀꯣ ꯑꯗꯨ ꯆꯦꯝꯄꯥꯎ ꯇꯥꯎꯕꯁꯤꯅ ꯀꯃꯥꯏꯅ ꯇꯧꯒꯦ ꯍꯥꯏ ꯀꯥꯟꯗꯅꯦ ꯃꯥꯁꯦ ꯑꯩꯈꯣꯏꯒꯤ ꯇꯥꯎꯔꯒ ꯑꯩꯈꯣꯏꯅ ꯊꯨꯃꯣꯛ ꯀꯨꯝꯕ ꯑꯝꯗ ꯄꯨꯜꯂꯞ ꯍꯥꯞꯄꯒ ꯊꯝꯕ ꯅꯠꯇ꯭ꯔꯒ ꯀꯣꯝ ꯏꯜꯇꯤꯜꯒꯨꯝꯕꯒꯤ ꯀꯣꯝꯄꯥꯛ ꯑꯄꯥꯛꯄ ꯑꯝꯗ ꯄꯨꯂꯞ ꯍꯥꯞꯄꯒ ꯊꯝꯕ ꯆꯍꯤꯁꯤꯅꯦ ꯃꯇꯣꯝꯗꯅ ꯃꯥꯒꯤ ꯃꯩꯁꯥ ꯃꯌꯥꯝꯁꯤꯅ ꯍꯦꯃꯟꯗꯅꯀꯣ ꯃꯇꯣꯝꯗ ꯃꯩ ꯍꯧꯔ ꯆꯥꯛꯠꯂꯛꯄꯒ ꯌꯥꯎꯈ꯭ꯔꯦ ꯈꯪꯕ ꯉꯁꯥꯏꯒꯤ ꯃꯣꯏꯁꯦ ꯃꯩꯁꯥꯁꯦ ꯖꯔ ꯂꯥꯎ ꯍꯟꯗꯗꯦꯕ ꯈꯪꯕ꯭ꯔꯥ ꯑꯗꯨꯗꯨꯅ ꯌꯥꯝ ꯊꯤꯅ ꯁꯥꯏꯑꯦꯕ ꯃꯣꯏꯁꯨ ꯈꯪꯕ꯭ꯔꯥ ꯂꯧꯊꯔ ꯊꯝꯒꯤꯕꯁꯦ ꯑꯗꯨꯅ ꯈꯔ ꯏꯪꯍꯟꯗꯕ ꯌꯥꯗꯦꯕ ꯃꯣꯏꯁꯦ ꯈꯪꯕ꯭ꯔꯥ ꯑꯗ ꯍꯥꯏꯐꯦꯠ ꯑꯣꯠꯇ ꯑꯣꯠꯇꯅ ꯈꯣꯠꯇꯇ ꯏꯪꯍꯟꯗ ꯌꯥꯗꯦꯕ ꯑꯍꯦꯛꯄ ꯂꯧꯗꯗꯅ ꯏꯪꯈꯟꯗꯕꯤꯗ ꯄꯨꯂꯞ ꯑꯃ ꯇꯥꯎꯔꯒ ꯃꯨꯛ ꯍꯥꯞꯆꯟ ꯑꯃ ꯇꯥꯎꯔꯒ ꯂꯣꯏꯔꯛꯄꯒ ꯑꯃꯨꯛ ꯍꯥꯞꯆꯤꯟ ꯇꯧꯈꯤꯕꯁꯦ ꯃꯍꯥꯎ ꯂꯣꯟ ꯂꯣꯟꯁꯟꯈꯤꯕ ꯂꯥꯁꯇꯅꯦ ꯃꯩ ꯆꯥꯛꯈꯠꯂꯛ ꯖꯥꯠꯅꯦ ꯈꯪꯕ ꯃꯩꯈꯨ ꯋꯥ ꯋꯥ ꯋꯥ ꯀꯥꯔꯒ
ꯑꯣ ꯈꯪꯗꯦ ꯑꯗꯨꯒꯤꯗꯤ ꯑꯩꯈꯣꯏꯅ ꯇꯣꯏꯅ ꯁꯤꯖꯤꯟꯅꯗꯕꯅꯤꯅ ꯑꯩꯈꯣꯏꯗꯤ ꯀꯌꯥ ꯍꯩꯇ꯭ꯔꯦ ꯁꯨꯝ ꯂꯣꯏ ꯁꯤꯖꯤꯟꯅꯕꯅꯤꯅ ꯈꯪꯉꯝꯒꯅꯤ ꯑꯗꯣ ꯈꯪꯗꯦ ꯑꯗꯣ ꯑꯩꯁꯨ ꯇꯧꯕꯗꯤ ꯇꯧꯋꯤꯗ ꯌꯨꯝꯗ ꯃꯪꯒꯟꯕꯨꯗꯤ ꯀꯌꯥ ꯇꯥꯎꯗꯦꯀꯣ ꯆꯨꯝꯕ ꯁꯨꯝ ꯆꯥꯕꯤ ꯅꯣꯡ ꯐꯥꯗꯣꯛ ꯃꯔꯛꯇ ꯇꯥꯎꯕꯩ ꯋꯥꯅꯤ ꯑꯗꯨꯒ ꯎꯝ ꯕꯣꯔꯥꯒꯨꯝꯕꯅ ꯍꯦꯜꯂꯦꯗꯅꯤꯀꯣ ꯑꯗꯣ ꯀꯥꯎꯅꯗꯤ ꯍꯦꯜꯂꯦꯗꯣ ꯆꯨꯝꯅꯒꯤ ꯃꯪꯒꯟ ꯇꯥꯎꯕꯁꯦ ꯑꯩ ꯍꯥꯏꯁꯤꯅꯦ ꯑ ꯅꯣꯡ ꯐꯥꯗꯣꯛ ꯊꯥ ꯑꯝꯗ ꯑꯅꯤꯔꯛ ꯑꯍꯨꯝꯂꯛꯀꯨꯝꯕꯗꯩꯅ ꯇꯥꯎꯗꯦꯕ ꯌꯨꯝ ꯁꯨꯝ ꯇꯧꯖꯕꯗꯨꯗꯤ ꯑꯗ ꯅꯣꯏꯒꯤꯗꯨꯗꯤ ꯁꯨꯝ ꯌꯣꯟꯅꯕ ꯇꯧꯔꯛꯄ ꯄꯅꯤꯅ ꯇꯣꯏꯔꯛꯄꯅꯤꯅ ꯁꯣꯝꯗꯩ ꯅꯤꯇꯤꯅꯤꯌꯣꯝꯗꯤ ꯂꯣꯏ ꯈꯉꯂꯝꯃꯅꯦꯕ
ꯎꯝ ꯑꯩꯈꯣꯏꯒꯤꯗꯤ ꯌꯨꯝꯗꯗꯤ ꯃꯪꯒꯟ ꯇꯥꯎꯔꯒ ꯆꯥꯕꯗꯤ ꯁꯨꯡ ꯆꯥꯕꯨ ꯆꯥꯔꯛꯇꯦꯗ ꯍꯧꯖꯤꯛꯇꯕꯨ ꯑꯩꯈꯣꯏ ꯃꯤꯒꯤ ꯄꯤꯗ ꯌꯥꯗꯕꯩ ꯄꯤꯕꯅꯦꯕꯀꯣ ꯃꯪꯒꯟ ꯇꯥꯎꯔ ꯁꯛꯄꯨꯗꯤ ꯀꯥꯡꯒꯧ ꯑꯣꯏꯅ ꯉꯥꯎꯕꯗꯨꯅ ꯑꯗꯨꯝ ꯐꯩ ꯑꯗꯨꯏ ꯃꯊꯛꯇ ꯎꯎꯝ ꯀꯩꯟ ꯕꯣꯔꯥ ꯍꯧꯈꯤꯕꯅ ꯍꯦꯟꯅ ꯁꯝꯃꯦꯕ ꯃꯪꯒꯟ ꯇꯥꯎꯕꯖꯤꯞ ꯀꯩꯅꯣ ꯇꯧꯋꯦꯕ ꯊꯥꯎ ꯁꯥꯍꯟꯕ ꯃꯨꯛ ꯉꯥꯏꯅꯤ ꯑꯗꯒꯤ ꯑꯗꯨꯝ ꯃꯨꯟꯅꯕ ꯉꯥꯏꯅꯤ ꯇꯧꯗ ꯀꯥꯡꯕꯨ ꯊꯥꯡꯉꯩ ꯁꯦꯡꯇ ꯀꯥꯡꯉꯧ ꯉꯧꯕꯅ ꯍꯦꯟ ꯐꯩꯌꯦꯕ ꯑꯗꯒꯤ ꯃꯪꯒꯟ ꯑꯇꯥꯎꯕꯗꯨꯒ ꯀꯩꯅꯣꯝꯒ ꯆꯥꯕꯗꯨꯁꯨ ꯑꯗꯨꯝ ꯇꯟꯗ꯭ꯔꯥ ꯑ ꯏꯃꯨꯡꯒꯤ ꯆꯥꯛ ꯌꯦꯟꯁꯥꯡ ꯆꯥꯕꯗꯗꯤ ꯁꯨꯝ ꯍꯣꯇꯦꯜ ꯊꯣꯛꯄꯗ ꯆꯥ ꯑꯃ ꯀꯩ ꯑꯃ ꯊꯛꯄꯗ ꯑꯗꯨꯝ ꯆꯥꯅꯤꯡꯕꯒꯤ ꯆꯥꯕꯩ ꯋꯥꯅꯤ ꯑꯗꯨ ꯌꯨꯝꯗꯗꯤ ꯊꯋꯣꯏꯒꯤ ꯃꯪꯒꯜ ꯇꯥꯎꯔꯒ ꯆꯥꯕꯗꯨꯗꯤ ꯑꯗꯨꯝ ꯇꯜꯂꯤꯗꯅ ꯆꯥꯛꯀ ꯆꯥꯕꯗꯨꯗꯤ ꯑꯗꯨꯗꯨꯅ ꯑꯗꯨꯝ ꯕꯣꯔꯥꯒꯨꯝꯕ ꯑꯗꯒꯤ ꯊꯥꯡꯉꯩꯁꯤꯡꯅ ꯃꯌꯥꯟ ꯃꯌꯥꯟ ꯇꯧꯔꯒ ꯀꯥꯡꯉꯧ ꯉꯧꯕ ꯑꯗꯨꯒꯨꯝꯕꯗꯨꯅ ꯍꯦꯟꯅ ꯐꯩꯌꯦꯕ
ꯎꯝ ꯑꯁ ꯑꯩꯈꯣꯏꯗꯤ ꯍꯧꯖꯤꯛ ꯑꯩꯅ ꯊꯣꯛꯎꯕꯕꯨ ꯍꯦꯛ ꯇꯨꯝ ꯍꯧꯒꯠꯂꯛꯄ ꯑ ꯊꯣꯛꯎꯕꯕꯨ ꯑꯩꯈꯣꯏꯀ ꯀꯣꯕꯤ ꯃꯁꯣꯏꯗꯣ ꯑꯗꯨꯗꯣ ꯁꯦꯝꯍꯧꯋꯦ ꯀꯥꯡꯁꯣꯏ ꯇꯧꯗꯣꯏꯔꯥ ꯀꯩꯗꯧꯗꯣꯏꯅꯣ ꯈꯪꯗꯦ
ꯍꯥꯎꯕꯅꯦ ꯁꯨꯔ ꯁꯨꯔ ꯅꯩꯊꯣꯛꯑꯒ ꯊꯣꯡꯕ ꯍꯥꯎꯕꯅꯦ ꯊꯥꯎ ꯃꯆꯨꯝ ꯈꯤꯇꯪꯒ ꯉꯥꯎꯔꯒ ꯊꯣꯡꯕꯗ
ꯎꯝ
ꯀꯣꯕꯤ ꯃꯁꯣꯏꯒꯨꯝꯕ ꯊꯣꯡꯕꯗꯤ ꯊꯥꯎꯀꯤꯇꯡ ꯍꯥꯞꯄꯒ ꯊꯣꯡꯅꯤꯡꯉꯦ ꯑꯩꯗꯤ ꯈꯥꯃꯦꯟ ꯑꯁꯤꯟꯒꯨꯝꯕꯁꯤꯅ ꯊꯥꯎꯒ ꯊꯥꯛꯇꯕꯤ ꯆꯥꯅꯤꯡꯉꯦ ꯈꯥꯃꯦꯟ ꯑꯁꯤꯗꯤ ꯍꯋꯥꯏ ꯀꯔꯝꯕ
ꯑꯗꯒꯤ ꯍꯧꯖꯤꯛꯀꯤ ꯀꯣꯕꯤꯗꯣ ꯍꯥꯞꯄꯗ ꯑꯩꯈꯣꯏ ꯃꯩꯇꯩ ꯈꯥꯃꯦꯟꯑꯁꯤꯃꯟꯕꯗꯣ ꯑꯃꯑꯅꯤ ꯁꯨꯝ ꯊꯥꯗꯕ ꯌꯥꯎꯕꯣꯏ ꯌꯥꯗꯥꯏꯅꯦ ꯊꯣꯡꯕꯗ ꯍꯥꯞ
ꯌꯥꯏꯌꯦ ꯌꯥꯏꯌꯦ ꯌꯥꯏꯌꯦ ꯍꯥꯎꯕꯅꯦ ꯈꯥꯃꯦꯟ ꯑꯁꯤꯟꯕ ꯊꯥꯗꯧꯋꯣ ꯑꯅꯥ ꯑꯈꯣꯏꯒꯤꯅꯦ ꯊꯥꯎ ꯈꯤꯇꯪ ꯉꯧꯔꯣ ꯑꯗꯨꯒ ꯈꯥꯃꯦꯟꯑꯁꯤꯟꯕ ꯀꯩꯀꯥꯗꯣ ꯑꯗꯨꯝ ꯍꯥꯞꯄꯒꯅꯦ ꯑꯗꯨꯝ ꯊꯣꯡꯉꯣ ꯍꯥꯎꯕꯅꯦ ꯌꯥꯝꯅ
ꯎꯝ
ꯀꯣꯕꯤ ꯃꯩꯁꯣꯏ ꯍꯥꯎꯔꯗꯤ ꯌꯥꯝ ꯍꯥꯎꯕꯅꯦ ꯑꯗꯒꯤ ꯀꯣꯕꯤ ꯃꯁꯣꯏ ꯀꯥꯡꯉꯧ ꯉꯧꯔꯖꯨ ꯍꯥꯎꯋꯤ ꯃꯪꯒꯟꯒ ꯇꯧꯔꯒ ꯉꯧꯔꯖꯨ ꯌꯥꯔꯦ ꯆꯅꯥꯒ ꯇꯧꯔꯒ ꯉꯧꯔꯖꯨ ꯌꯥꯔꯦ ꯍꯥꯎꯕꯅꯦꯕ ꯐꯖꯅ ꯑꯈꯣꯏꯅ ꯀꯩꯅꯣꯝ ꯃꯃꯨꯟ ꯐꯥꯅ ꯉꯥꯎꯕꯤꯗꯅ ꯑꯗꯒꯤ ꯀꯩ ꯍꯥꯏꯅꯤ ꯊꯋꯥꯏ ꯌꯥꯎꯅ ꯁꯤꯜꯂꯗꯤ ꯍꯥꯎꯇꯕ ꯑꯝꯇ ꯂꯩꯇꯕꯅꯤꯗ ꯂꯣꯏ ꯍꯥꯎꯕꯅꯤꯗ ꯑꯗꯨ ꯊꯋꯥꯏ ꯌꯥꯎꯋꯤ ꯇꯧꯗꯕꯉꯩ ꯃꯁꯩꯖꯤꯗ ꯅꯪꯅ ꯉꯧꯗꯣꯔꯕꯅꯤꯅ ꯖꯧ ꯍꯦꯛꯇ ꯍꯩꯖꯤꯜꯂꯒ ꯄꯨꯂꯞ ꯆꯥꯛ ꯍꯥꯞꯆꯤꯟꯒ꯭ꯔ ꯉꯧꯁꯟꯕꯗꯨ ꯑꯗꯨꯒꯤ ꯋꯥꯅꯦꯕ ꯃꯤꯒꯤ ꯃꯇꯥꯡ ꯆꯥꯅ ꯑꯗꯨ ꯍꯥꯞꯄꯤꯕ ꯑꯗꯨ ꯇꯧꯕꯤꯕ ꯑꯗꯩ ꯊꯨꯝ ꯊꯥꯛꯆꯟꯕꯤꯕ ꯑꯗꯨ ꯇꯧꯔꯒꯗꯤ ꯑꯗꯩ ꯀ ꯀꯩꯍꯥꯏꯅꯤ ꯍꯥꯎꯅ ꯊꯨꯝꯅꯕ ꯁꯤꯜꯂꯗꯤ ꯍꯥꯎꯋꯦ ꯗꯨꯅꯤ
ꯃꯥꯅꯤ
ꯑꯥ ꯃꯦꯟ ꯇꯥꯗꯕꯤꯗ ꯊꯥꯎꯗꯣ ꯁꯥꯏ ꯈꯪꯗꯦ ꯁꯥꯗꯦ ꯈꯪꯗꯦ ꯑꯗꯨ ꯃꯆꯜ ꯃꯌꯥꯝꯗꯣ ꯖꯣꯝ ꯍꯩꯖꯤꯟꯒ꯭ꯔꯒꯥ ꯑꯗꯨꯝ ꯉꯧꯁꯜꯂꯒꯗꯤ ꯃꯁꯥ ꯑꯗꯨꯝ ꯍꯥꯎꯇꯕ ꯇꯥꯕꯅꯦꯕ
ꯃꯥꯅꯤ ꯃꯥꯅꯤ ꯑꯁ ꯈꯪꯗꯦ ꯑꯩꯗꯤ ꯄꯨꯡ ꯑꯩꯈꯣꯏꯒꯤ ꯍꯨꯖꯤꯛꯁꯦ ꯄꯨꯡ ꯑꯥ ꯃꯔꯤ ꯃꯔꯤꯒ ꯃꯤꯅꯤꯠ ꯅꯤꯐꯨꯃꯨꯛ ꯆꯠꯂꯦ ꯄꯨꯡ ꯑꯈꯣꯏꯒꯤ ꯃꯉꯥ ꯃꯈꯥꯏ ꯃꯉꯥ ꯈꯔꯥ ꯍꯦꯜꯂꯛꯄ ꯑꯗꯨꯋꯥꯏꯗꯒꯤ ꯉꯛꯇꯪ ꯃ ꯇꯦꯝ ꯑꯩꯈꯣꯏꯁꯤ ꯊꯣꯡꯒꯥꯟꯗ ꯂꯥꯏ ꯍꯔꯥꯎꯕꯝ ꯂꯩꯕꯗꯣ ꯑꯗꯨꯒꯤ ꯂꯝꯄꯥꯛꯇꯨꯗ ꯔꯥꯎꯟ ꯈꯔ ꯉꯥꯛ ꯆꯠ ꯁꯥꯟꯅꯒꯦ ꯑꯗꯨꯒ ꯑꯃꯨꯛ ꯑꯩꯖꯦ ꯑꯃꯨꯛ ꯀꯩꯅꯣꯃꯨꯛ ꯑꯈꯣꯏ ꯏꯁꯩ ꯇꯤꯟꯅꯕ ꯆꯠꯀꯗꯕ ꯑꯃꯖꯨ ꯂꯩꯔꯤ ꯍꯌꯦꯡꯒꯤ ꯑꯣꯖꯥꯅ ꯐꯣꯟ ꯇꯧꯔꯛꯑꯝꯃꯦ ꯑꯩꯅ ꯄꯨꯡ ꯑꯅꯤ ꯅꯪꯅꯕ ꯂꯥꯛꯑꯣꯌꯦ ꯅꯨꯡꯊꯤꯟꯒꯤ ꯉꯁꯥꯏꯗꯣ ꯄꯩꯈꯥ ꯍꯜꯂꯛꯄꯒ ꯇꯥꯏꯃꯤꯡꯗꯣ ꯆꯥꯟꯅꯗ꯭ꯔꯦ ꯈꯤꯇꯪ ꯊꯦꯡꯅ ꯆꯠꯂꯒ ꯍꯌꯦꯡ ꯑꯣꯏꯅ ꯂꯥꯛꯑꯒꯦꯅ ꯐꯣꯟ ꯇꯧꯊꯣꯛꯄ꯭ꯔ ꯅꯠꯇ꯭ꯔꯒ ꯍꯣꯔꯦꯟ ꯃꯌꯨꯝ ꯆꯠꯂꯨꯕ꯭ꯔ ꯑꯃ ꯇꯧꯗꯣꯏ ꯅꯤ ꯅꯠ ꯅꯠꯇ꯭ꯔꯒꯗꯤ ꯁꯨꯝ ꯅꯨꯡꯉꯥꯏꯍꯧꯗꯦꯕ ꯍꯥꯏꯔꯛꯄꯗ ꯁꯨꯝ ꯃꯣꯏꯗ ꯁꯨꯝ ꯂꯩꯖꯗꯅ ꯍꯥꯏꯔꯛꯄ ꯃꯇꯝꯗ ꯌꯥꯍꯧꯗ꯭ꯔꯒꯗꯤ ꯃꯣꯏꯅ ꯑꯗꯨꯝ ꯀꯅꯣꯗꯣ ꯅꯨꯡꯉꯥꯏꯔꯣꯏꯗꯅ ꯑꯗꯨꯒꯤ ꯆꯠꯂꯨꯒꯦ ꯇꯧꯕ
ꯃꯥꯅꯤ ꯃꯥꯅꯤ ꯑꯣꯖꯥꯅ ꯍꯥꯏꯕꯗꯤ ꯌꯥꯔꯤꯒꯩ ꯏꯟꯅꯕ ꯍꯣꯠꯅꯒꯗꯧꯕꯅꯤ ꯐꯅ ꯆꯤꯟꯕ ꯂꯩꯒꯦꯔꯥ ꯑꯃ ꯇꯧꯒꯦꯔꯥ ꯆꯜꯂꯒꯁꯨ ꯑꯣꯖꯥ ꯑꯩ ꯁꯨꯃꯥꯏ ꯁꯨꯃꯥꯏꯅ ꯇꯧꯋꯤ ꯈꯣꯠꯂꯦ ꯑꯣꯖꯥ ꯑꯗꯨ ꯈꯤꯇꯪ ꯊꯦꯡꯗꯔꯒ ꯑꯩ ꯂꯥꯛꯄ ꯌꯥꯒꯗ꯭ꯔꯥ ꯍꯥꯏꯕꯅꯆꯤꯡꯕꯗꯣ ꯍꯥꯏꯔꯒꯗꯤ ꯃꯤꯑꯣꯏꯕ ꯃꯤ ꯃꯣꯏꯖꯨ ꯃꯤꯑꯣꯏꯕꯅꯤ ꯀꯩꯅꯣ ꯂꯥꯏ ꯀꯩꯅꯣ ꯅꯠꯇꯦꯗꯅ ꯑꯗꯨꯗꯨꯅ ꯑꯗꯨꯝ ꯃꯣꯏꯖꯨ ꯃꯤ ꯊꯃꯣꯏ ꯄꯥꯜꯂꯤꯕ ꯈꯪꯉꯤꯅꯤ ꯀꯩꯅꯣ ꯑꯉꯥꯡꯁꯤꯅ ꯁꯨꯌꯥꯝ ꯁꯦꯡꯅ ꯍꯥꯏꯖꯩꯁꯤꯕꯨ ꯑꯅ ꯀꯗꯧꯕꯒꯤ ꯀꯩꯅꯣ ꯇꯧꯗꯣꯏꯅꯣ ꯌꯥꯗꯦ ꯍꯥꯏꯗꯣꯏꯅꯣ ꯃꯣꯏꯖꯨ ꯈꯪꯉꯤꯕꯅꯦ ꯍꯥꯏꯕ ꯃꯣꯏꯖꯨ ꯃꯤꯅꯨꯡꯁꯤ ꯂꯩꯔꯤꯕ ꯃꯤ ꯉꯥꯛꯇꯅꯦ ꯍꯥꯏꯕ ꯑꯣꯖꯥꯖꯤꯅꯕꯨ ꯍꯦꯟꯅ ꯃꯤꯅꯨꯡꯁꯤ ꯂꯩꯔꯝꯗꯣꯏꯅꯤ ꯃꯌꯥꯝꯗꯒꯤ ꯃꯣꯏꯗꯤ ꯃꯌꯥꯝ ꯑꯃ ꯊꯦꯡꯅꯔꯛꯀꯗꯣꯏꯅꯤꯅ ꯁꯥꯇ꯭ꯔ ꯁꯥꯇ꯭ꯔꯤ ꯃꯌꯥꯝ ꯇꯥꯛꯂꯛ ꯀꯗꯣꯏꯅꯤꯅ ꯃꯣꯏꯗꯤ ꯃꯤꯅꯨꯡꯁꯤ ꯂꯩꯇꯕꯖꯨ ꯌꯄꯣꯟꯇꯦ ꯍꯥꯏꯕ
ꯍꯥꯁ ꯍꯌꯦꯡꯗꯤ ꯀꯩꯅꯣꯖꯦ ꯈꯥꯒ ꯑꯌꯨꯛ ꯑꯌꯨꯛ ꯑꯌꯨꯛꯁꯦ ꯈꯔ ꯉꯟ ꯉꯟꯅ ꯍꯧꯒꯠꯂꯒ ꯀꯅꯣ ꯊꯕꯛ ꯈꯤꯇꯪ ꯇꯧꯍꯧꯗ꯭ꯔꯒꯗꯤ ꯑꯌꯨꯛ ꯅꯨꯡꯗꯤꯟꯗꯤ ꯄꯥꯡ ꯁꯪꯉꯛꯑꯔꯣꯏ ꯃꯔꯛꯁꯦ ꯑꯗꯨꯒ ꯑꯩꯈꯣꯏꯅ ꯍꯥꯏꯅꯕꯗꯣ ꯀꯥꯎꯅꯤꯀꯣ ꯇꯥꯡꯅꯦ ꯑꯥ ꯇꯥꯡ ꯇꯔꯥꯒꯅꯤꯄꯥꯥꯟꯖꯦ ꯇꯥꯕꯅꯦꯕꯀꯣ ꯑꯗꯨꯒꯤ ꯅꯨꯃꯤꯠꯇꯨꯗ
ꯑꯩꯅ ꯄꯥꯎꯒꯖꯦ ꯈꯥꯒꯞ ꯍꯧꯒ꯭ꯔꯦ ꯑꯗꯣ ꯑꯗꯨꯝ ꯇꯥꯏꯃꯤꯡ ꯑꯃ ꯌꯦꯡꯅꯔꯒ ꯑꯗꯣ ꯑꯗꯨꯒꯤ ꯇꯥꯏꯃꯤꯡ ꯅꯨꯃꯤꯠꯇꯣ ꯑꯥ ꯁꯤꯒꯨꯝꯕ ꯀꯥꯟꯖꯦ ꯈꯔ ꯉꯟꯃꯟꯕ꯭ꯔꯥ ꯑꯗꯨꯝ ꯌꯥꯕ꯭ꯔꯥ ꯁꯤꯒꯤ ꯇꯥꯏꯃꯤꯡꯁꯦ
ꯌꯥꯔꯦ ꯁꯤꯖꯦ ꯆꯞ ꯆꯥꯔꯦ
ꯁꯤꯒꯤ ꯇꯥꯏꯃꯤꯡ
ꯁꯤ ꯈꯔꯕꯨ ꯉꯟꯃꯜꯂꯤ ꯑꯥ ꯉ ꯈꯤꯇꯪꯕꯨ ꯊꯦꯡꯕꯨ ꯊꯦꯡꯃꯜꯂꯤ ꯁꯤꯗꯤ
ꯄꯨꯡ ꯑꯍꯨꯝ ꯁ꯭ꯋꯥꯏꯗ ꯌꯥꯅꯤꯌꯦ ꯍꯥꯏꯕꯗꯤ ꯃꯥꯏ ꯁꯦꯝꯕ ꯁꯥꯕꯖꯦ ꯈꯪꯍꯧꯗꯕꯅꯦꯕ ꯍꯦꯇꯥ
ꯎꯝ
ꯑꯗꯨꯅ ꯁꯤ ꯁꯤꯗꯩꯗ ꯋꯥꯏꯗꯩ ꯊꯦꯡꯗꯗꯣꯏꯅꯦ ꯑꯗꯨꯒ ꯉꯟꯅ ꯂꯣꯏꯕꯥꯖꯤꯃꯛꯇꯕꯨ ꯋꯥꯔꯤꯅꯤ ꯃꯤ ꯃꯌꯨꯝ ꯍꯟꯅꯒꯤꯕ ꯈꯣꯠꯅꯒꯤꯕ ꯑꯗꯒꯤ ꯑꯔꯥꯞꯄ ꯂꯩꯔꯖꯨ
ꯑꯗꯨꯏ ꯋꯥꯔꯤꯗꯣ ꯀꯣꯟꯅ ꯁꯥꯔꯖꯤ ꯅꯝ ꯅꯪ ꯀꯩꯅꯣ ꯇꯧꯔꯦ ꯑꯩꯖꯦ ꯁꯤꯗ ꯀꯧꯔꯦ ꯑꯝꯇ ꯑꯩ ꯊꯣꯛꯎꯒꯤꯒꯦ
ꯍꯣ ꯍꯣꯏ ꯊꯝꯃꯦ ꯊꯝꯃꯦ
ꯎꯝ ꯄꯨꯡꯖꯨ ꯁꯨꯛꯌꯦꯡ ꯌꯦꯡꯗꯦꯕ ꯃꯁꯤ ꯑꯉꯥꯡꯖꯦ ꯀꯃꯥꯏꯅ ꯇꯧꯕꯅꯣ ꯈꯪꯗꯦ